ꯇꯥꯕ꯭ꯔꯣ
ꯇꯥꯏꯌꯦ ꯆꯤꯆꯦ
ꯍꯧꯒꯠꯂ
ꯑꯩ ꯑꯁ ꯑꯩ ꯌꯥꯝ ꯊꯦꯡꯅ ꯍꯧꯒꯠꯂꯤꯗ ꯅꯪꯗꯤ
ꯑꯩꯁꯨꯅꯦ ꯌꯥꯝ ꯍꯥ ꯑꯗꯨ ꯆꯥꯛꯇꯤ ꯊꯣꯡꯕ ꯂꯣꯏꯈ꯭ꯔꯦ ꯑꯩꯗꯤ
ꯑꯁ ꯉꯜꯂꯤꯗ ꯑꯩꯗꯣ ꯉꯔꯥꯡ ꯊꯦꯡꯅ ꯇꯨꯝꯕꯒꯤꯀꯣ
ꯀꯔꯤꯒꯤꯅꯣ
ꯑꯁ ꯈꯪꯗꯦ ꯇꯨꯝꯕ ꯌꯥꯗꯕꯒꯤ ꯑꯗꯨꯝ ꯐꯣꯟ ꯌꯦꯡꯉꯒ ꯂꯩ
ꯑꯣ ꯍꯧꯖꯤꯛ ꯈꯛꯇꯪ ꯍꯧꯒꯠꯄꯗ ꯉꯥꯏꯔꯦ ꯑꯗꯨꯗꯤ ꯉꯁꯤ ꯌꯦꯟꯗꯦꯝꯒ ꯑꯂꯨ ꯊꯣꯡꯉꯦ
ꯌꯦꯟꯗꯦꯝ ꯍꯥꯎꯕꯅꯤꯅ
ꯎꯝ ꯍꯥꯎꯒꯅꯤ ꯑꯩꯅ ꯊꯣꯡꯕꯒꯤꯀꯣ ꯑꯃꯨꯛ
ꯌꯦꯟꯗꯦꯝꯗꯣ ꯉꯥꯒ ꯍꯥꯎꯕꯅꯦ
ꯍꯣꯏ ꯅꯣꯏꯒꯤ ꯉꯥꯗꯣ
ꯍꯣꯏ ꯐ꯭ꯔꯦꯁ ꯇꯀꯣ
ꯍꯣꯏ ꯌꯥꯝ ꯍꯥꯎꯋꯦ ꯑꯗꯣ ꯑꯩꯗꯤ ꯆꯝꯐꯨꯠꯀꯨꯝꯅ ꯆꯥꯕꯗꯣ ꯉꯥꯒ ꯑꯗꯣ ꯌꯥꯝ ꯍꯥꯎꯋꯦ ꯑꯩꯗꯤ ꯄꯥꯝꯃꯦ
ꯎꯝ ꯍꯥꯎꯋꯦ
ꯅꯪꯗꯤ ꯀꯔꯤ ꯏꯟꯖꯥꯡ ꯊꯣꯡꯗꯣꯏꯅꯣ
ꯑꯁ ꯑꯩ ꯏꯟꯖꯥꯡꯖꯦ ꯑꯩ ꯑꯟꯇꯤ ꯈꯣꯏꯗ ꯆꯠꯀꯅꯤ ꯉꯁꯤ ꯆꯥꯛ ꯏꯟꯖꯥꯡ ꯍꯣꯏ ꯃꯣꯏꯗ ꯍꯥꯎꯅ ꯆꯥꯒꯦ
ꯑꯣ ꯑꯗꯨꯗꯤ ꯑꯍꯥꯎꯕ ꯆꯥꯒꯅꯤꯗ ꯅꯪꯁꯨ ꯂꯥꯛ ꯇꯕ ꯀꯨꯏꯕꯒꯤ ꯑꯍꯥꯎꯕ ꯊꯣꯡꯉꯝꯒꯅꯤ
ꯊꯣꯡꯕꯤꯔꯗꯤ ꯆꯥꯔꯅꯤ ꯊꯣꯡꯕꯤꯗꯔꯗꯤ ꯆꯥꯔꯔꯣꯏ ꯔꯣꯏ ꯅꯪ ꯉꯔꯥꯡ ꯃꯣꯏꯒꯤ ꯈꯣꯡꯎꯞꯇꯣ
ꯎꯝ
ꯐꯖꯕ꯭ꯔ ꯑꯗꯣ
ꯕꯣꯜ
ꯈꯣꯡꯒꯨꯞ ꯍꯥꯏꯕ ꯈꯣꯡꯒꯨꯞ ꯍꯥꯏꯕ ꯑꯩꯅ ꯑꯃ ꯊꯥꯔꯛꯄꯗꯣ ꯅꯪꯉꯣꯟꯗ ꯈꯣꯡꯒꯨꯞ ꯈꯣꯡꯒꯨꯞ
ꯂꯥꯏꯔꯤꯛꯇ ꯂꯥꯏꯔꯤꯛ ꯕꯨꯛ ꯐꯤꯌꯔꯗ ꯍꯥꯏꯕ꯭ꯔ ꯑꯣ ꯑꯣ ꯍꯣꯏ ꯌꯥꯝ ꯐꯩꯌꯦ ꯃꯣꯏꯁꯦ ꯍꯣꯡꯁꯨ ꯍꯣꯡꯉꯦ ꯅꯍꯥꯟꯗꯤ ꯕꯨꯛ ꯐꯤꯌꯥꯔ ꯂꯥꯛꯑꯦ ꯍꯥꯏꯔꯁꯨ ꯌꯥꯝ ꯐꯠꯇꯦꯗꯅ ꯌꯥꯝ ꯇꯥꯡꯂꯒ ꯌꯣꯟꯒꯅꯤ ꯑꯃꯨꯛꯀ ꯕꯨꯛꯇꯣ ꯑꯅꯧꯕ ꯌꯣꯜꯂꯔꯣꯏ ꯑꯗꯨꯒ ꯉꯔꯥꯡ ꯉꯔꯥꯡꯒꯤ ꯕꯨꯛ ꯐꯤꯌꯔꯗꯨꯗꯤ ꯑꯁ ꯌꯥꯝ ꯐꯔꯦ ꯑꯅꯧ ꯑꯅꯧꯕꯁꯨ ꯄꯨꯔꯛꯑꯦ ꯗꯣꯀꯨꯃꯦꯟꯇ꯭ꯔꯤ ꯃꯌꯥꯝꯁꯨ ꯂꯩꯑꯦ ꯑꯁ ꯌꯥꯝ ꯐꯕ ꯋꯥꯅꯤꯗ ꯑꯩꯈꯣꯏꯗꯤ ꯄꯩꯁꯥ ꯑꯩꯗꯤ ꯑꯩꯈꯣꯏꯒꯤ ꯏꯆꯦ ꯑꯃꯗꯣ ꯍꯣꯁꯇꯦꯜꯗ ꯑꯩꯈꯣꯏ ꯂꯩꯃꯤꯟꯅꯕ ꯑꯥ ꯑꯩꯈꯣꯏꯒꯤ ꯏꯃꯥꯟꯕꯤꯗꯣ ꯑꯗꯨꯒ ꯑꯩꯈꯣꯏ ꯑꯅꯤ ꯆꯠꯂꯦ ꯑꯗꯨꯒ ꯑꯔꯣꯟꯕ ꯅꯨꯃꯤꯠꯇ꯫
ꯎꯝ꯫
ꯑꯗꯨꯗ ꯆꯠꯁꯦꯅ ꯑꯃꯨꯛ ꯍꯥꯏꯈ꯭ꯔꯕꯅꯦ꯫
ꯑꯣ ꯑꯩꯒꯤ ꯏꯃꯥꯟꯅꯕꯤ ꯑꯃ ꯂꯩꯕꯗꯣ ꯒ꯭ꯔꯤ ꯊꯧꯋꯦ ꯍꯥꯏꯅ ꯑꯩꯅ꯫
ꯎꯝ꯫
ꯑꯜꯗꯨꯅ ꯆꯠꯁꯦ ꯍꯥꯏ꯫
ꯏꯃꯥꯟꯅꯕꯤꯁꯨ ꯍꯥꯡꯉꯛꯄꯅꯦ ꯑꯗꯣ ꯑꯩ ꯆꯠꯅꯤꯡꯗ꯭ꯔꯦꯅ ꯍꯟꯗꯛ ꯆꯠꯇ꯭ꯔꯦ ꯑꯗꯨꯒꯤ ꯑꯩ ꯈꯪꯗꯤ ꯈꯪꯉꯤ ꯍꯥꯏꯕ꯫
ꯀꯥꯎꯔꯒꯥ ꯍꯣꯏ ꯅꯪꯗꯤ ꯑꯩ ꯑꯩꯅ ꯀꯥꯎꯔꯗꯤ ꯁꯨꯡꯆꯠ ꯆꯠꯂꯔꯣꯏ꯫ ꯑꯗꯨꯒ ꯇꯔꯥ ꯐꯥꯕꯤ ꯑꯈꯣꯏꯅ ꯀꯥꯎꯔꯗꯤ ꯆꯠꯀꯅꯤ꯫
ꯑꯩ ꯃꯣꯏ ꯀꯧꯕ ꯃꯇꯝꯗ ꯁꯨꯡꯆꯠ ꯆꯠꯇꯦꯀꯣ ꯗꯦꯟꯇꯥ ꯈꯛꯇꯅꯦ ꯏꯕꯥꯅꯤ ꯄꯨꯟꯅ ꯆꯠꯄ ꯑꯗꯨꯒ ꯑꯁꯤ ꯑꯃꯗꯣ ꯑꯗꯨꯁꯨ ꯑꯩ ꯆꯠꯅꯤꯡꯗꯦ ꯍꯥꯏꯕꯒꯤ ꯁꯥꯎꯔꯒ ꯇꯣꯛꯈ꯭ꯔꯦ꯫
ꯑꯩꯈꯣꯏ ꯆꯠꯁꯦ ꯍꯥꯏꯔ ꯀꯥꯟꯗ ꯂꯥꯏ ꯂꯥꯏꯔꯁꯨ ꯭ꯇꯨ ꯂꯥꯏꯗ꯭ꯔꯁꯨ ꯌꯦꯡꯕ ꯆꯠꯁꯦ ꯍꯥꯏꯕꯅꯤꯗ ꯑꯩꯗꯤ꯫
ꯅꯪ ꯆꯠꯂꯗꯤ ꯑꯩꯒꯤꯁꯨ ꯂꯩꯕꯤꯌꯣ ꯍꯥꯏꯕ꯫
ꯀꯔꯤ ꯅꯪꯅ ꯄꯥꯅꯤꯡꯕ ꯂꯥꯏꯔꯗꯤ ꯍꯣꯏ ꯌꯥꯏꯌꯦ꯫
ꯍꯪꯗꯦꯗ ꯕꯨꯛ ꯃꯌꯥꯝ ꯃꯔꯛꯇꯨꯗ꯫ ꯂꯥꯁ ꯗꯦ ꯑꯩꯅ ꯃꯤꯌꯥ ꯃꯥꯟꯅꯦꯕ ꯗꯦꯠ ꯇꯨꯋꯦꯂꯞꯔꯥ? ꯅꯨꯃꯤꯠ ꯀꯔꯤ ꯅꯨꯃꯤꯠ ꯇꯥꯔꯕ꯭ꯔꯥ ꯃꯊꯪ ꯍꯞꯇꯥ ꯀꯣ꯫
ꯃꯊꯪ ꯍꯞꯇꯥ ꯁꯟꯗꯦ ꯑꯣꯏꯔꯝꯒꯅꯤ꯫
ꯑꯣ ꯌꯦꯡꯁꯦ꯫
ꯀꯔꯤꯒꯤ ꯅꯪꯗꯕ ꯅꯪꯗꯤ ꯀꯔꯤ ꯊꯕꯛ ꯊꯕꯛ ꯀꯩ ꯆꯤꯟꯕꯀ ꯁꯥꯔꯒ ꯅꯪꯗꯤ꯫
ꯏꯁ ꯀꯥꯒꯗꯧꯔꯦ ꯍꯟꯗꯛꯇꯤ꯫
ꯀꯔꯤ?
ꯐꯥꯒꯤꯗꯧꯕꯅꯦ ꯊꯕꯛ ꯁꯨꯁꯤꯔꯥ ꯈꯟꯕ ꯂꯥꯏ ꯃꯟꯕꯒꯤꯀꯣ꯫ ꯂꯥꯏꯃꯟꯕꯒꯤ ꯆꯥꯛꯁꯐꯥꯎ ꯆꯥꯅꯤꯡꯉꯥꯏ ꯂꯩꯇ꯭ꯔꯦ ꯑꯗꯣ ꯃꯤ ꯃꯤꯅꯥꯏ ꯑꯣꯏꯅꯀꯣ ꯄꯥꯔꯠ ꯇꯥꯏꯝ ꯑꯣꯏꯅ ꯊꯕꯛ ꯁꯨꯔꯨꯁꯤꯔꯥ ꯈꯟꯕ꯫
ꯅꯪ ꯊꯕꯥꯛꯀ ꯁꯨꯅꯤꯡꯕ꯭ꯔꯥꯅꯦ?
ꯁꯨꯅꯤꯡꯗꯦ ꯄꯩꯁꯥ ꯂꯩꯗꯕꯒꯤ ꯁꯨꯕ ꯇꯥꯕ꯫
ꯑꯍꯝ꯫ ꯍꯣꯏꯁꯨ ꯑꯗꯨ ꯄꯩꯁꯥꯕꯨꯗꯤ ꯂꯥꯛꯏꯕꯨꯗꯤ ꯂꯩꯇꯦ ꯑꯗꯨ ꯑꯣꯏꯔꯁꯨ꯫ ꯑꯣ ꯍꯧꯖꯤꯛꯇ ꯆꯥꯔꯁꯦꯅ ꯑꯩꯗꯤ ꯎꯝ ꯅꯍꯥꯟꯗꯤ ꯀꯕꯨꯛꯁꯦ ꯍꯥꯏꯔꯁꯨꯀꯣ ꯎꯐ ꯀꯌꯥꯝ ꯇꯥꯡꯉꯒ ꯌꯣꯜꯂꯅꯤ ꯑꯗꯨꯒ ꯑꯗꯨꯝ ꯕꯣꯔꯤꯡ ꯆꯨꯕꯕꯨ ꯂꯩꯔꯤꯛ ꯉꯥꯛꯇ ꯑꯣꯏꯔꯒ꯫ ꯅꯪ ꯀꯔꯤ ꯅꯣꯕꯦꯜꯁ ꯄꯥꯅꯤꯡꯕ꯭ꯔꯥ ꯑꯁ ꯕꯨꯛ ꯃꯌꯥꯝ ꯌꯥꯝ ꯁꯤꯠꯂꯒ ꯂꯩꯌꯦ ꯃꯣꯏꯁꯦ꯫
ꯂꯣꯏꯅ ꯃꯈꯜ ꯃꯈꯜꯒꯤ ꯕꯨꯛ ꯌꯥꯝ ꯁꯨꯅ ꯂꯩꯕ꯭ꯔꯥ ꯍꯥꯏꯗꯤ ꯅꯕꯎꯁꯨ ꯑꯣ꯫
ꯄꯥꯗꯨꯁꯨ ꯑꯗꯨꯝ ꯌꯥꯝꯅꯤꯡ ꯌꯥꯝ ꯌꯥꯝꯅ ꯊꯝꯅꯤꯡꯉꯤꯀꯣ꯫
ꯎꯝ ꯑꯩ ꯑꯩ ꯆꯠꯄꯨ ꯆꯠꯂꯗꯤꯀꯣ ꯑꯩ ꯕꯀꯤ ꯍꯥꯏꯗꯤ꯫ ꯑꯩꯅ ꯈꯜꯂꯤꯕ ꯕꯖꯦꯠꯇꯣ ꯍꯦꯟꯅ ꯑꯃꯨꯛ ꯂꯧꯒꯅꯤ ꯑꯗꯨꯅ ꯑꯥ ꯑꯩ ꯏꯁꯥꯕꯨ ꯊꯦ ꯀꯟꯇ꯭ꯔꯣꯜ ꯇꯧꯕ ꯉꯝꯂꯣꯏ ꯑꯩ ꯌꯥꯝ ꯄꯥꯅꯤꯡꯉꯦꯕ ꯅꯨꯕꯦꯜꯁꯨ ꯑꯗꯨꯒꯤꯀꯣ
ꯎꯝ ꯎꯝ
ꯑꯩꯗꯤ ꯅꯣꯕꯦꯜꯁꯦ ꯂꯞ ꯏꯁꯇꯣꯔꯤꯒꯨꯝꯕ ꯄꯥꯅꯤꯡꯗꯦ ꯍꯥꯏꯗꯤ ꯑꯦꯗꯚꯦꯟꯆꯔꯒꯨꯝꯕꯅ
ꯎꯝ ꯌꯥꯝꯒꯅꯦ ꯆꯠꯁꯦ ꯂꯨꯄꯥ ꯀꯣ ꯆꯠ ꯇ꯭ꯔꯣꯛ ꯆꯥꯃꯉꯥ ꯑꯗꯨꯝ ꯄꯨꯔꯗꯤ ꯌꯥꯑꯦ ꯑꯗꯨ ꯅꯥꯛꯁꯨ ꯅꯥꯛꯄꯗꯨꯕꯨ ꯔꯤꯒ꯭ꯔꯦꯠ ꯆꯠꯅꯤ
ꯍꯣꯏ ꯍꯣꯏ ꯑꯩ ꯏꯟꯁꯇꯥꯒ꯭ꯔꯥꯝꯗ ꯎꯑꯦ ꯌꯥꯝ ꯐꯖꯩꯌꯦ ꯃꯐꯝꯗꯣ
ꯃꯣꯏ ꯑꯧ ꯍꯣꯏ ꯑꯗꯨꯒ ꯄꯨꯛꯁꯦ ꯃꯌꯥꯝ ꯀꯣ ꯌꯦꯝ ꯑꯗꯨ ꯃꯣꯏꯁꯦ ꯌꯥꯝ ꯁꯤꯠꯄ ꯃꯥꯜꯂꯦ ꯉꯔꯥꯡ ꯑꯩꯈꯣꯏ ꯑꯅꯤ ꯆꯠꯄ ꯀꯥꯟꯗ ꯇꯦꯕꯜ ꯑꯅꯤ ꯑꯍꯨꯝꯗꯤ ꯑꯗꯨꯝ ꯂꯣꯏꯁꯤꯜꯂꯒ ꯂꯩꯔꯝꯃꯤ ꯑꯅꯥꯎ ꯑꯅꯥꯎꯕꯨꯗꯤ ꯑꯗꯨꯝ ꯄꯨꯊꯣꯛ ꯄꯨꯊꯣꯛꯇꯤ ꯄꯨꯊꯣꯛꯎꯔꯝꯃꯦꯀꯣ ꯃꯣꯏꯁꯦ ꯌꯥꯝ ꯁꯤꯠꯄ ꯃꯥꯜꯂꯦ ꯑꯉꯥꯡꯒꯤ ꯃꯨꯛ ꯕꯨꯛꯁꯤꯡꯁꯨ ꯑꯁ ꯌꯥꯝ ꯐꯥꯕꯒꯤꯅꯤ ꯃꯣꯏꯗꯣ ꯑꯇꯣꯞꯄ ꯕꯨꯛ ꯐꯤꯌꯔ ꯂꯩꯔꯁꯨ ꯁꯨꯃꯥꯏꯅ ꯇꯧꯗꯦ ꯍꯣꯏ
ꯃꯃꯤꯡꯗꯨ ꯀ꯭ꯔꯤꯔꯥ ꯅꯣꯔꯠ ꯏꯁ ꯍꯥꯏꯅ
ꯑ ꯅꯣꯔꯠ ꯏꯁ ꯕꯨꯛ ꯐꯤꯌꯔ ꯀꯣ ꯑꯗꯨꯗꯤ ꯆꯥꯎ ꯆ ꯑꯗꯨꯒꯤꯅꯤ ꯆꯥꯎꯁꯨ ꯆꯥꯎꯕꯅꯤꯅ ꯐꯥꯁꯨ ꯐꯈ꯭ꯔꯦ ꯎꯝ ꯆꯠꯁꯦ ꯑꯩꯈꯣꯏ ꯑꯔꯣꯏꯕ ꯅꯨꯃꯤꯠꯇ
ꯍꯟꯁꯦ
ꯑꯩꯈꯣꯏ ꯑꯍꯨꯝ ꯆꯠꯁꯦ
ꯐꯥꯔꯦꯅꯦ ꯕꯨꯛ ꯐꯌꯥꯔꯒꯤ ꯇꯧ ꯑꯁꯤ ꯈꯣꯡꯎꯞꯀꯤꯗꯣ ꯑꯩꯅ ꯑꯃ ꯊꯥꯔꯛꯄꯗꯣ ꯃꯉꯣꯟꯗ
ꯎꯝ
ꯑꯗꯨꯒ ꯃꯥꯅ ꯉꯔꯥꯡ ꯎꯗ꯭ꯔꯣ ꯎꯝ ꯃꯥꯅꯁꯦ ꯍꯞꯇꯥꯁꯨ ꯊꯝꯃꯤꯗꯣ ꯀꯩꯅꯣ ꯃꯥꯜꯂꯦꯅ ꯂꯤꯟ ꯃꯥꯜꯂꯦ ꯍꯥꯏꯕꯗꯣ ꯑꯩꯒꯤ ꯑꯩꯒꯤ ꯇꯥꯏꯞ ꯗ ꯑꯗꯣ ꯃꯥ ꯃꯥ ꯃꯕꯥꯅꯤ ꯒꯔꯥ ꯑꯐꯥꯕꯤ ꯃꯕꯥꯅꯤ ꯂꯩꯕꯗꯣ
ꯑꯣ
ꯃꯕꯥꯅꯤ ꯂꯩꯕꯗꯨꯗꯤ ꯀꯩꯅꯣꯅꯦꯕ ꯑꯥ ꯐꯖꯗꯤ ꯐꯖꯩꯌꯦ ꯑꯗꯨꯕꯨ ꯑꯩꯅ ꯃꯕꯥꯅꯤ ꯂꯥꯏꯈ꯭ꯔꯕꯅꯤꯅ ꯄꯨꯂꯞ ꯇꯣꯡ ꯇꯣꯡꯕꯗ ꯅꯨꯡꯉꯥꯏꯔꯣꯏꯗ꯭ꯔꯥ ꯈꯟꯕ
ꯑꯗꯨꯔꯁꯨ ꯑꯩꯈꯣꯏ ꯂꯝꯃꯤꯟꯅꯕꯁꯨ ꯅꯠꯇꯦ ꯎꯝ
ꯅꯨꯄꯤ ꯑꯃ ꯃꯌꯥꯡꯒꯕ ꯃꯊꯛꯀꯤ ꯅꯨꯄꯤꯗꯨꯅ ꯍꯥꯏꯕꯗ ꯅꯕꯥꯅꯤ ꯄꯨꯟꯅ ꯂꯩꯔꯗꯤ ꯍꯣꯡꯉꯅꯤ ꯍꯥꯏꯔꯛꯄ ꯍꯥꯏꯗꯤ ꯁꯤ ꯄꯤꯡ ꯃꯃꯜꯗꯣ ꯑꯗꯨꯝ ꯑꯅꯤ ꯑꯅꯤ ꯂꯧꯕꯒꯤ ꯈꯔ ꯇꯥꯕꯤꯌꯦ ꯍꯥꯏꯕ ꯑꯗꯨ ꯑꯩ ꯒ꯭ꯌꯥꯟ ꯇꯥꯗ꯭ꯔꯦ
ꯑꯁ ꯍꯣꯏ ꯑꯩꯁꯨ ꯌꯥꯝ ꯂꯥꯎꯅꯤꯡꯉꯦ ꯑꯗꯨꯗ ꯗꯨꯗ ꯕꯣꯛꯇꯨꯗꯤ ꯌꯥꯝ ꯄꯥꯝꯕꯅꯤ
ꯍꯧꯖꯤꯛꯇꯤ ꯑꯩꯁꯨ ꯄꯩꯁꯥ ꯂꯩꯇ꯭ꯔꯦ ꯅꯪꯒꯤꯗꯤ ꯔꯦꯗꯤ ꯂꯩꯔꯕ
ꯅꯠꯇꯦ ꯑꯩꯁꯨ ꯄꯩꯁꯥ ꯂꯩꯇꯦꯍꯦ
ꯑꯗꯨ ꯀꯩꯗꯧꯉꯥꯏ ꯇꯧꯅꯤꯡꯕ ꯅꯪꯅ
ꯁꯤ ꯈꯪꯗ꯭ꯔꯦ ꯅꯪꯗꯤ ꯍꯧꯖꯤꯛ ꯇꯥꯎꯕ ꯌꯥꯔꯕꯅꯤ ꯅꯪꯗꯤ ꯄꯩꯁꯥ ꯂꯥꯏꯕ ꯃꯥꯜꯂꯤꯅ
ꯑꯩ ꯂꯥꯏꯇꯦ ꯑꯩ ꯂꯥꯏꯇꯦ ꯀ ꯀꯔꯤ ꯏꯔꯥꯔꯦ ꯑꯃꯨꯛ ꯍꯣꯡꯉꯗꯤ ꯀꯗꯥꯏ ꯄꯩꯁꯥ ꯂꯩꯔꯔꯣꯏꯗꯥꯏ
ꯑꯩ ꯑꯩ ꯑꯩꯗꯤ ꯉꯔꯥꯡꯁꯨ ꯑꯃꯨꯛ ꯑꯗꯨ ꯕꯨꯛ ꯐꯤꯌꯔ ꯆꯠꯄꯒꯤ ꯀꯣ ꯑꯃꯨꯛ ꯄꯩꯁꯥ ꯂꯣꯏꯁꯤꯟꯈ꯭ꯔꯦ ꯑꯗꯨꯒꯤ
ꯎꯝ ꯍ ꯑꯩꯗꯤ ꯑꯩꯗꯣ ꯍꯥꯏꯗꯤ ꯅꯪ ꯈꯪꯉꯤꯅ ꯑꯗꯨꯒꯨꯝꯕ ꯐꯖꯕ ꯈꯟꯕꯗꯣ ꯀꯌꯥꯝ ꯍꯥꯏꯇꯦꯅ ꯑꯩꯗꯤ
ꯅꯍ ꯅꯪ ꯑꯗꯨꯝ ꯆꯠꯂꯀꯥꯟꯗ ꯌꯦꯡꯉꯨꯀꯥꯟꯗ ꯍꯥꯏꯕꯗꯤ ꯎꯝ ꯀꯣꯟꯇꯦꯟꯁ ꯀꯨꯝꯕꯗ ꯌꯦꯡꯉꯀꯥꯟꯗ ꯀꯣ ꯂꯦꯁꯟꯁ ꯀꯣꯟꯇꯦꯟꯁ ꯀꯔꯤ ꯑꯣ ꯑꯩꯗꯤ ꯂꯩꯔꯤꯛ ꯍꯥꯏꯔꯒ ꯁꯤ ꯑꯗꯨꯒꯨꯝ ꯑꯩꯗꯤ ꯄꯥꯝꯃꯦ
ꯑꯗꯨ ꯁꯥꯏꯟꯇꯤ ꯂꯩꯒꯔꯗ꯭ꯔꯥ ꯂꯩꯒꯗ꯭ꯔꯥ ꯑꯩꯒꯤꯁꯨ
ꯅꯤꯔꯒ ꯇ ꯂꯥꯎꯁꯤꯔꯅ ꯈꯟꯕꯅꯤ
ꯃꯃꯥꯡꯗ ꯂꯤꯁꯤꯡ ꯑꯅꯤꯒ ꯀꯌꯥ ꯍꯥꯏꯕ꯭ꯔꯥ ꯁꯤꯄꯤꯡꯒ ꯄꯨꯂꯥꯞꯇꯣ
ꯑꯥ ꯂꯤꯁꯤꯡꯒ ꯃꯥꯄꯟ ꯂꯤꯁꯤꯡ ꯑꯅꯤꯒ ꯃꯥꯄꯟ
ꯆꯃꯥꯄꯟ
ꯇꯦ ꯑꯗꯨ ꯑ ꯑꯥ ꯂꯤꯁꯤꯡꯒ ꯃꯄꯥꯟ ꯎꯝ ꯆꯃꯥꯄꯟ ꯀꯣ
ꯑꯥ ꯑꯁ
ꯑꯗꯨꯒ ꯁꯤꯄꯤꯡꯒꯤ ꯃꯃꯜꯁꯨ ꯁꯨꯝ ꯆꯍꯨꯝ ꯂꯤꯁꯤꯡ ꯑꯍꯨꯝ ꯍꯦꯜꯂꯅꯤ
ꯑꯥ ꯥꯇꯥꯡꯉꯤꯅ ꯊꯥ ꯑꯃ ꯑꯩꯉꯣꯟꯗ ꯍꯥꯏꯕꯗꯨꯗꯤ ꯑꯁꯨꯛ ꯌꯥꯝꯗꯕꯒꯨꯝ ꯇꯥꯏꯌꯦ
ꯀꯥꯏꯗ ꯇꯥꯕ꯭ꯔꯣ ꯅꯣꯏꯒꯤꯗꯤ ꯀ꯭ꯋꯥꯂꯤꯇꯤꯗꯣ ꯌꯥꯝ ꯐꯥꯕꯒꯤꯅꯦ
ꯑꯥ ꯑꯥ ꯍꯣꯏ ꯍꯥꯏꯗꯤ ꯃꯊꯥꯛ ꯌꯦꯡꯗꯣ ꯉꯥ ꯉꯔꯥꯡ ꯍꯥꯏꯕꯗꯣ ꯄꯨꯂꯥꯞꯇ ꯂꯤꯁꯤꯡ ꯑꯅꯤ ꯀꯌꯥ ꯈꯪꯗ꯭ꯔꯦ ꯑꯁ ꯑꯩ ꯎꯄꯥꯏ ꯂꯩꯥꯅꯤꯡꯉꯥꯏ ꯃꯥꯟꯗꯦꯕꯣ ꯑꯍꯨꯝ ꯍꯦꯜꯂꯗꯤ
ꯅꯑꯣ ꯀꯔꯤ ꯑꯍꯨꯝ
ꯂꯤꯁꯤꯡ ꯑꯍꯨꯝ ꯍꯦꯜꯂꯗꯤ ꯑꯩ ꯎꯄꯥꯏ ꯂꯩꯅꯤꯡꯉꯥꯏ ꯃꯥꯟꯗꯔ꯭ꯦ ꯍꯥꯏꯕ
ꯑꯗꯣ ꯄꯩꯁꯥ ꯅꯤꯔꯒ ꯂꯩꯁꯤꯔꯅ ꯈꯟꯕꯅꯦ ꯑꯩꯗꯤ ꯂꯧꯅꯤꯡꯕꯒꯤꯀꯣ
ꯎꯝ
ꯏꯁ ꯒꯌꯥꯟꯒ ꯇꯥꯕ ꯅꯠꯇꯗ ꯀꯔꯤ ꯇꯎꯁꯤꯅꯦ
ꯗꯤꯖꯥꯏꯟ ꯑꯇꯣꯞ ꯑꯇꯣꯞꯄꯁꯨ ꯐꯖꯕ ꯂꯩꯔꯗꯤꯀꯣ ꯑꯗꯨ ꯀꯩꯅꯣꯗꯤ ꯃꯥꯟꯗ꯭ꯔ ꯃꯥꯂꯦꯀꯣ ꯍꯥꯏꯗꯤ ꯃꯤ ꯃꯌꯥꯝ ꯃꯄꯥꯟꯒꯤ ꯁꯦꯂꯕꯔꯤꯇꯤꯒꯨꯝꯕꯁꯨ ꯇꯣꯡꯕ ꯃꯥꯂꯦꯀꯣ
ꯍꯥꯥ
ꯑꯗꯨ ꯈꯣꯡꯎꯞꯇꯣ
ꯎꯝ ꯇꯣꯡꯕ ꯃꯤ ꯌꯥꯝ ꯇꯣꯡꯕ ꯃꯥꯜꯂꯦ ꯍꯥꯏꯕ꯭ꯔꯣ
ꯑꯍꯣꯏ ꯑꯐꯥꯎꯕꯁꯤꯡ ꯍꯥꯏꯗꯤ ꯃꯤ
ꯎꯝ ꯇꯣꯡꯉꯔꯝꯒꯅꯤ ꯑꯗꯨ ꯑꯣꯏꯔꯁꯨ ꯌꯥꯝ ꯄꯥꯛꯅ ꯂꯥꯏꯗꯕꯅꯤ ꯀꯩꯁꯨ ꯀꯥꯏꯗꯦꯗꯅ ꯃꯣꯏꯅ ꯂꯤꯠꯂꯁꯨ ꯑꯩꯈꯣꯏꯁꯨ ꯃꯄꯥꯟ ꯃꯐꯥꯝꯁꯨ ꯃꯟꯅꯕꯁꯨ ꯅꯠꯇꯦ ꯇꯣꯉꯥꯟ ꯇꯣꯉꯥꯜꯂꯦ꯫ ꯆꯥꯞ ꯃꯥꯟꯅꯔꯁꯣ ꯫
ꯑꯥꯎꯠ ꯑꯣꯐ ꯏꯁꯇ꯭ꯣꯛ ꯍꯥꯟꯅ ꯆꯠꯂꯅꯤ ꯏꯕꯥꯅꯤ ꯂꯩꯗ꯭ꯔꯤꯉꯩꯗ꯫ ꯏꯕꯥꯅꯤ ꯏꯕꯥꯅꯤ ꯄꯩꯁꯥ ꯂꯩꯇ꯭ꯔꯤꯉꯩꯗ꯫
ꯄꯩꯁꯥ ꯅꯤꯔꯒ ꯂꯩꯥꯁꯤꯔꯥ ꯫
ꯎꯝ ꯑꯃ ꯀꯩꯅꯣ ꯇꯔꯥ ꯐꯥꯕꯤꯒꯤꯗꯣ ꯫ ꯃꯥꯗꯤ ꯌꯥꯝ ꯄꯥꯏꯀꯣ ꯃꯁꯛ ꯏꯊꯥ ꯊꯥꯖꯗꯅ꯫
ꯎꯝ ꯑꯁ ꯑꯩꯈꯣꯏ ꯑꯩꯗꯤ ꯏꯊꯥꯟꯇ ꯂꯥꯏꯔꯗꯤ ꯄꯩꯁꯥ ꯈꯔ ꯂꯩꯝꯅꯤ ꯗꯨꯁꯨ꯫ ꯏꯅꯥꯎ ꯅꯨꯄꯥꯒ ꯂꯩꯃꯤꯟꯅꯕꯒꯤ ꯈꯡꯗꯦ ꯄꯩꯁꯥꯒ ꯌꯥꯝ ꯗꯨꯝ ꯁꯤꯖꯤꯟꯅꯩ ꯆꯠꯂꯦ ꯀꯔꯤꯔꯥ ꯈꯪꯗꯦ ꯫
ꯎꯝ ꯑꯗꯨꯝ ꯇꯥꯎꯕꯅꯦ ꯇꯥꯎ ꯍꯥꯏꯗꯤ꯫ ꯃꯤ ꯑꯩꯈꯣꯏ ꯏꯊꯟꯗ ꯂꯩꯔꯗꯤ ꯈꯔ ꯏꯀꯣꯅꯣꯃꯤꯛ ꯑꯣꯏꯅ ꯁꯤꯖꯤꯟꯅꯕ ꯌꯥꯏꯅ꯫ ꯍꯥꯏꯗꯤ ꯃꯤ ꯑꯅꯤ ꯑꯍꯨ ꯍꯣꯏ ꯃꯤ ꯑꯅꯤ ꯑꯍꯨꯝ ꯁꯨꯔꯗꯤ ꯍꯥꯏꯕꯗꯣ ꯌꯥꯗ꯭ꯔꯦꯗꯅꯀꯣ ꯃꯣꯏꯗꯤ ꯑꯡ ꯁꯨ ꯑꯉꯥꯡ ꯑꯣꯏꯔꯤꯕꯅꯤ ꯍꯥꯏꯗꯤ ꯍꯦꯟꯗꯜ ꯇꯧꯕꯗ ꯐꯖꯅ ꯍꯩꯇꯕꯅꯦꯕ
ꯎꯝ ꯑꯩ ꯏꯅꯥꯎꯅꯨꯄꯥꯁꯦ ꯏꯟꯖꯥꯡ ꯍꯥꯎꯇꯔ꯭ꯗꯤꯀꯣ ꯆꯥꯛꯀ ꯆꯥꯅꯤꯡꯗꯕꯒꯨꯝ ꯑꯗꯨꯝ ꯁꯥꯎꯕ ꯌꯥꯝ ꯅꯣꯛꯅꯤꯡꯕ ꯋꯥꯅꯦ ꯑꯗꯨꯒꯤꯅꯤ ꯃ ꯊꯛ ꯑꯗꯨꯝ ꯀꯔꯤ ꯀꯔꯤꯔꯥ ꯈꯪꯗꯦ ꯑꯗꯨꯝ ꯁꯦꯝꯔꯒ ꯂꯩꯕꯒꯤ ꯀꯣ ꯑꯁ ꯄꯩꯁꯥꯒ ꯆꯠꯂꯤꯁ ꯑꯗꯨꯒꯤꯅꯦ
ꯎꯝ
ꯌꯥꯝ ꯋꯥꯒꯔ꯭ꯒ ꯖꯥꯠꯅꯦ ꯈꯣꯏꯗꯤ
ꯎꯝ ꯇꯥꯎꯅꯤ ꯈꯔ ꯋꯥꯔꯅꯤ ꯃꯥ ꯃꯊꯟꯗ ꯄꯩꯁꯥ ꯇꯥꯜꯂꯛꯄ ꯍꯧꯔꯅꯤꯅ
ꯑꯗꯨ ꯑꯁ ꯈꯪꯗ꯭ꯔꯦ ꯀꯞꯅꯤꯡꯕ ꯃꯔꯥ ꯃꯔꯛꯇ ꯐꯥꯎꯕꯅꯤ
ꯁ
ꯅꯣꯏꯗꯤ ꯇꯥꯎꯗꯕ ꯇꯥꯎꯔꯝꯃꯔꯣꯏ ꯅꯣꯏꯗꯤ
ꯑꯩ ꯅꯪ ꯈꯪꯅꯕꯒꯤꯅꯦ ꯑꯩꯗꯤ ꯄꯩꯁꯥꯒꯤ ꯋꯥꯔꯤꯗꯤ ꯀꯞꯄꯒ ꯅꯨꯡꯇꯤꯒꯤ ꯀꯞꯂꯤꯅꯤ ꯑꯩ
ꯅꯨꯡꯇꯤꯒꯤꯗꯤ ꯀꯥꯞꯀꯅꯨ ꯄꯤꯗꯣ ꯄꯝꯃꯨꯗ ꯗꯔꯣ ꯅꯪꯗꯤ ꯂꯥꯛꯑꯣ ꯍꯌꯦꯡꯒꯣꯏ ꯅꯪꯒꯤ ꯅꯋꯥꯒ ꯂꯩꯥꯃꯤꯟꯅꯒ ꯅꯪꯒꯤ ꯃꯤꯠꯇꯣ ꯐꯖ ꯍꯥꯏꯕꯗꯤ ꯎꯕ ꯐꯖꯗꯦ